ꯇꯌꯦ
ꯀꯗꯧ ꯑꯣꯏꯔꯕ꯭ꯔꯣ꯫
ꯇꯨꯝꯃꯤ
ꯇꯨꯃꯤ ꯌꯥ ꯍꯧꯖꯤꯛ ꯐꯥꯎ
ꯍꯣꯏ ꯑꯩꯈꯣꯏꯗꯤ ꯁꯤꯗ ꯃꯣꯔꯅꯤꯡ ꯑꯣꯏꯔꯤꯑꯦ ꯅꯣꯏ ꯅꯨꯃꯤꯠ ꯀꯌꯥ ꯁꯣꯛꯑꯦ ꯑꯦ ꯅꯨꯡꯊꯤꯤꯟ ꯅꯠꯇꯕ ꯑꯌꯨꯛ ꯑꯣꯏꯔꯤꯌꯦ ꯁꯤꯗꯗꯤ
ꯗꯤ ꯁꯤꯗ ꯅꯨꯃꯤꯗꯥꯡ ꯇꯥꯈ꯭ꯔꯦ ꯅꯨꯃꯤꯗꯥꯡ ꯇꯥꯔꯦ ꯑꯩꯈꯣꯏꯗꯤ ꯃꯄꯥꯟꯗꯅꯦꯀꯣ ꯑꯗꯨꯅ
ꯅꯪ ꯅꯪꯒꯤ ꯀꯣꯟꯗꯣ ꯈꯔ ꯇꯞꯅ ꯍꯥꯏꯌꯣꯛꯈ꯭ꯔꯤꯔꯥꯁꯤ
ꯎꯝ ꯑꯩ ꯅꯪꯒꯤꯁꯨ ꯇꯞꯅ ꯍꯥꯏꯌꯨꯅ
ꯑꯩꯁꯨ ꯍꯥꯏꯔꯤ ꯑꯗꯨꯗꯤ
ꯎꯝ ꯆꯥꯛ ꯆꯥꯈ꯭ꯔꯕ꯭ꯔꯣ
ꯆ꯭ꯔꯤ
ꯇꯨꯝꯃ ꯈꯣꯠꯇ꯭ꯔꯤꯕꯅꯤꯅ ꯀꯃꯥꯏꯅ ꯆꯥꯛ ꯆꯥꯔꯛꯄꯅꯤ
ꯍꯣꯏ ꯊꯣꯝꯕꯕꯨꯗꯤ ꯊꯣꯡꯈ꯭ꯔꯦ ꯑꯩꯈꯣꯏꯗꯤ ꯑꯃꯨꯛ ꯍꯧꯖꯤꯛꯇꯤ ꯍꯤꯞꯄꯅꯦꯕꯀꯣ
ꯎꯝ ꯑꯩꯈꯣꯏꯗꯤ ꯉꯥꯏꯍꯥꯛ ꯂꯩꯔꯒ ꯉꯥꯏꯍꯥꯛ ꯂꯩꯔꯒ ꯑꯃꯨꯛ ꯇꯣꯡꯈ꯭ꯔꯅꯤ
ꯑꯁ ꯑꯉꯛꯄꯅꯦ ꯑꯉꯛꯄꯅꯦꯍꯦ
ꯎꯝ ꯃꯤ ꯑꯅꯧ ꯑꯅꯧꯕꯅꯦ
ꯑ ꯑꯗꯨꯗꯅꯦ
ꯎꯝ
ꯂꯥꯏꯔꯤꯛ ꯄꯥꯗꯕ꯭ꯔꯣ ꯅꯣꯏꯕꯣ
ꯏꯁꯄꯥꯏ ꯇꯔꯤꯈꯄꯨ ꯃꯦꯔꯤꯕꯨ ꯀꯅꯥꯅ ꯄꯥꯒꯦꯔꯥ
ꯀꯔꯤꯅꯣ ꯅꯪꯅ ꯇꯧꯔꯤꯗꯣ ꯇꯣꯛ ꯇꯣꯛꯇꯣ ꯇꯧꯔꯤꯗꯣ
ꯍꯥ ꯑꯩ ꯀꯔꯤꯁꯨ ꯇꯧꯗꯣꯏꯅꯣ ꯑꯩꯗꯤ ꯑꯗꯨꯝ ꯆꯨꯝꯅ ꯆꯠꯄꯅꯤ
ꯂꯥꯏꯔꯤꯛ ꯄꯥꯔꯣꯏ ꯑꯦꯛꯖꯥꯝ ꯅꯛꯈ꯭ꯔꯦ
ꯎꯝ ꯄꯥꯗꯣꯏꯅꯦ ꯄꯥꯔꯦ ꯅꯪ ꯍꯣꯔꯦꯟ ꯃꯩ ꯊꯥꯒꯅꯤꯀꯣ
ꯍꯣꯏ ꯑꯗꯣ ꯑꯁꯤ ꯀꯤꯠꯆꯟꯗ ꯃꯤ ꯃꯤ ꯂꯩꯍꯧꯕ꯭ꯔꯥ
ꯂꯩꯍꯕꯅꯦ
ꯑ ꯇꯠꯂꯦꯗ ꯑꯩꯗꯣ ꯊꯣꯛꯀꯦ ꯇꯧꯕꯅꯦꯕ ꯑꯗꯨꯝ ꯃꯤ ꯂꯩꯔꯗꯤ ꯇꯥꯏꯅꯤꯡ
ꯎꯝ
ꯇꯜꯂꯦ ꯇꯜꯂꯦ ꯅꯨꯡꯉꯥꯏꯔꯤꯕ꯭ꯔꯣ ꯅꯪꯕꯨ
ꯅꯨꯡꯉꯥꯏꯕꯅ ꯂꯣꯏꯔꯦꯗ ꯑꯩꯗꯤ
ꯑꯗꯨꯅꯦꯕ
ꯑꯩꯅ ꯅꯨꯡꯉꯥꯏꯇ꯭ꯔꯗꯤ ꯀꯅꯥꯅ ꯅꯨꯡꯉꯥꯏꯅꯤ
ꯑꯩꯅꯦ ꯑꯩꯅꯦ ꯅꯪ ꯅꯨꯡꯉꯥꯏꯇ꯭ꯔꯗꯤ ꯑꯩ ꯅꯨꯡꯉꯥꯏꯉꯦ ꯑꯁ
ꯑꯣ ꯑꯗꯨꯃꯥꯏ ꯇꯧꯕ ꯀꯔꯤꯅꯤ ꯃꯊꯦꯜ ꯊꯣꯡꯈ꯭ꯔꯒꯦ
ꯎꯝ ꯑꯦꯟꯁꯥꯡꯗꯤ ꯊꯣꯡꯗ꯭ꯔꯤ ꯆꯥꯛ ꯈꯛꯇ ꯊꯣꯡꯉꯦ
ꯎꯝ ꯃꯣꯢꯅꯨ ꯑꯂ
ꯍꯥꯥ
ꯎꯝ ꯀꯔꯤꯁꯨ ꯅꯠꯇꯦ
ꯀꯔꯤꯅꯣ ꯃꯣꯏꯅ ꯌꯥꯝ ꯂꯥꯡꯉꯦ ꯁꯤꯗ
ꯊꯪ ꯀꯇꯣꯡ ꯀꯇꯪ ꯀꯇꯣꯡꯒꯗꯪ
ꯑꯗꯨꯅꯦ ꯃꯤꯅ ꯋꯥꯔꯤ ꯁꯥꯔꯒ ꯭ꯔ ꯂꯥꯡꯕ ꯇꯣ ꯂꯥꯡꯕꯗꯣ ꯈꯨꯗꯣꯡ ꯈꯨꯗꯥꯡ ꯇꯧꯕꯗꯣ ꯇꯥꯕ꯭ꯔꯥ ꯍꯥꯏꯕꯅꯦ
ꯇ ꯇꯥꯏꯌꯦ ꯇꯥꯏꯌꯦ
ꯑꯁ ꯇꯂꯦꯗ
ꯐꯨꯅꯤꯡꯗ꯭ꯔꯥ
ꯎꯝ ꯅꯪ ꯅꯪ ꯂꯥꯛꯑꯒ ꯐꯨꯕꯤꯌꯣ
ꯎꯝ ꯑꯩ ꯐ꯭ꯂꯥꯏꯠ ꯇꯤꯀꯦꯠ ꯀꯛꯈꯒꯦꯀꯣ
ꯄꯩꯁꯥ ꯊꯥꯔꯛꯎꯔꯣ ꯐ꯭ꯂꯥꯏꯠ ꯇꯤꯀꯦꯠꯀꯛꯅꯦ ꯍꯣꯔꯦꯟ ꯊꯥꯔꯛꯀꯦ
ꯊꯔꯣ ꯊꯔꯣ ꯍꯣꯔꯦꯟ ꯍꯦꯛꯇ ꯂꯥꯛꯑꯒꯦ
ꯍꯥ
ꯍꯣꯔꯦꯟ ꯍꯦꯛꯇ ꯂꯥꯛꯑꯒꯦ
ꯍꯣꯏ
ꯎꯝ
ꯏꯁꯣꯛ ꯅꯣꯏ ꯎꯝ ꯆ ꯀꯩꯗꯧꯉꯦ ꯑꯦꯛꯖꯥꯝꯗꯣ ꯀꯥꯏ ꯍꯥꯏꯕ꯭ꯔꯥ ꯅꯪ
ꯇꯥꯡ ꯇꯔꯥꯃꯉꯥꯗ
ꯑꯁ ꯌꯥꯝ ꯐꯩꯕꯣ
ꯅꯪꯒꯤꯗꯤ
ꯇꯥꯡ ꯇꯔꯥ ꯇꯔꯨꯛ
ꯇꯔꯥꯇꯔꯨꯛꯇ
ꯇꯔꯥꯒ ꯇꯔꯨꯛꯇ ꯇꯥꯢꯑꯦ ꯑꯗꯨꯁꯨ ꯊꯤꯟꯗ
ꯑꯁ ꯑꯩꯁꯨ ꯅꯨꯡꯊꯤꯟꯗꯅꯦꯅꯦ ꯄꯨꯡ ꯑꯍꯨꯝꯗ ꯇꯔꯥ ꯃꯉꯥꯗ ꯇꯥꯗꯁꯨ ꯅꯨꯊꯤꯟꯗ
ꯅꯨꯡꯊꯤꯟ ꯑꯣꯏ
ꯑꯥ ꯅꯨꯡꯊꯤꯟ ꯁꯨꯃꯥꯏꯅ ꯍꯥꯏꯒꯅꯤ ꯅꯨꯡꯊꯤꯟ ꯅꯨꯃꯤꯗꯥꯡ ꯋꯥꯏꯔꯝ ꯁꯨꯃꯥꯏꯅ ꯀꯣ ꯑꯅꯤ
ꯑ ꯑꯗꯨꯅꯦꯕ ꯑꯩꯒꯤꯅ ꯑꯗꯨꯝ ꯊꯤꯟ
ꯎꯝ ꯑꯩꯈꯣꯏꯅ ꯅꯨꯡꯊꯤꯟ ꯅꯨꯃꯤꯗꯥꯡ ꯋꯥꯏꯔꯝ
ꯎꯝ
ꯅꯪꯗꯤ ꯂꯥꯏꯔꯤꯛ ꯀꯌꯥꯝ ꯄꯥꯔꯕꯣ
ꯎꯝ ꯑ ꯇꯪ ꯊꯥ ꯍꯦꯟꯈ꯭ꯔꯦꯗ ꯀꯣꯕꯔꯁꯨ ꯄꯥꯒꯦ ꯇꯧꯔꯦ
ꯑꯣ ꯀꯣꯕꯔ ꯍꯣꯔꯅ ꯄꯊꯣ ꯀꯣꯕꯔꯒꯤ ꯃꯊꯛꯇ ꯀꯣ ꯀꯔꯤ ꯃꯃꯤꯡ ꯇꯥꯕꯅꯣ ꯄꯥꯊꯣꯛꯑꯣ
ꯈꯪꯉꯩꯖꯗꯕꯨꯗꯤ
ꯎꯝ ꯎꯝ ꯐꯩꯌꯦ ꯐꯩꯌꯦ ꯑꯗꯨ ꯈꯪꯕꯗꯣ ꯀꯟꯅꯩ ꯉ ꯍꯪꯌꯥꯅꯨꯡ ꯑꯥꯏꯇꯗ
ꯀ ꯀꯦ
ꯎꯝ ꯑꯩꯈꯣꯏꯒꯤ ꯍꯝꯕ꯭ꯔꯥ ꯅꯨꯡꯗꯣ ꯆꯨꯕ
ꯑꯣ ꯅꯣꯡ ꯇꯥꯕ꯭ꯔꯥ ꯑꯁ ꯑꯁꯤ ꯈꯁꯩ ꯌꯥꯝ ꯇꯟꯈ꯭ꯔꯣ
ꯅꯤꯡꯗ꯭ꯔꯥ ꯀꯌꯥꯃꯨꯛꯁꯨ ꯂꯥꯛꯑꯣꯅ ꯉꯥꯡꯕꯔꯣ ꯎꯝ ꯏꯄꯝ ꯂꯩ
ꯌꯥꯝ ꯇꯜꯂꯦꯗ ꯑꯁ
ꯇꯟꯕꯅ ꯅꯣꯏꯒꯤ ꯃꯤꯁꯤꯡꯗꯨꯣꯀꯣ ꯌꯥꯝ ꯆꯥꯎꯈꯠ
ꯎꯝ ꯑꯗꯨꯅꯦ
ꯆꯥꯎꯈꯠꯇꯕ ꯃꯤ
ꯑꯗꯨꯅꯦꯕ ꯌꯥꯝ ꯇꯜꯂ ꯑꯦ ꯉꯥ ꯑꯁ ꯃꯤ ꯑꯃꯨꯛ ꯂꯥꯛꯑꯦꯅꯦ ꯉꯔꯥꯡꯗꯣ ꯑꯁꯤ ꯑꯩꯈꯣꯏꯅ ꯁꯦꯝꯕꯗꯣ ꯈꯪꯕ꯭ꯔꯥ ꯈꯪꯕ꯭ꯔꯥ ꯍꯥꯏꯕꯗꯣ ꯑꯗꯨꯗ ꯀꯩꯅꯣ ꯑꯃ ꯂꯩꯅꯤꯉꯥꯏ ꯃꯥꯜꯂꯤꯗ
ꯀꯔꯤ ꯀꯔꯤ
ꯑꯩ ꯍꯧꯖꯤꯛ ꯑꯃꯨꯛ ꯎꯕꯗꯣ ꯁꯤ ꯀꯩꯅꯣ ꯀꯔꯤꯔꯥ ꯁꯨꯃꯥꯏꯅ ꯇꯧꯕꯗꯣ ꯌꯦꯡꯉꯣ
ꯎꯝ ꯌꯦꯡꯒꯦ
ꯎꯝ ꯑꯁꯤ ꯁ ꯁꯨꯃꯥꯏꯅ ꯊꯣꯡꯕꯗꯣ ꯑꯗꯨꯝ ꯃꯥꯜꯂꯦ ꯍꯥꯏꯕ ꯑꯁꯤꯗ ꯎꯑꯕ
ꯑꯣ ꯑꯣ ꯑꯩꯅꯀꯣ ꯍꯪꯉꯣꯏꯁꯤꯡꯗꯣ ꯀꯥꯎꯊꯕ ꯁꯤꯗꯒꯤ ꯌꯥꯝꯪ ꯃꯥꯥꯏꯇ ꯑꯀ ꯀ ꯑꯣꯈꯒꯤꯦ ꯑꯃꯒ ꯂꯣꯡꯉꯒ ꯇꯥꯏꯌꯦ ꯃꯥꯗ ꯅꯨꯡꯉꯥꯏꯇꯤꯡ ꯃꯅꯤ ꯀꯄꯥꯜ ꯃꯥꯂꯦ ꯃꯅꯤ ꯀꯄꯜ ꯃꯥꯂꯦ
ꯑꯣ ꯔꯃꯅꯤ
ꯀꯔꯤ ꯀꯔꯤ ꯇꯧꯕꯁꯨ ꯃꯆꯥꯅꯨꯄꯥ ꯑꯃꯁꯨ ꯂꯩꯌꯦ ꯁꯤꯗ
ꯑꯦꯍ ꯅꯣꯏꯒꯤ ꯐꯦꯃꯤꯂꯤꯒ ꯆ ꯃꯥꯟꯅꯈ꯭ꯔꯦꯀꯣ ꯑꯗꯨꯗꯤ
ꯎꯝ ꯑꯣ ꯑꯣ ꯑꯩꯒꯤ ꯐꯦꯃꯤꯂꯤ
ꯑꯩꯍꯥꯛ ꯑꯁꯤꯗ ꯀꯩꯅꯣ ꯂꯩꯌꯦ ꯎ ꯀꯩꯅꯣꯗꯣ ꯎꯝ ꯀꯔꯤ ꯍꯥꯏꯗꯣꯏꯔ ꯁꯤꯁꯦ
ꯑꯁ ꯍꯥꯏꯕ ꯁꯨ ꯊꯣꯛꯇ꯭ꯔꯦ ꯍꯦ ꯀꯔꯤꯅꯣ
ꯍ
ꯀꯩꯗꯧꯔꯒꯦ
ꯀꯃꯥꯏꯅ ꯂꯩꯕ꯭ꯔꯥ ꯅꯪꯗꯤ
ꯑꯣ ꯍꯪꯒꯣꯏꯅꯣ ꯁꯤ
ꯑꯗꯨꯅꯅꯦ ꯃꯤꯕꯨꯣ ꯍꯥꯀꯅꯨ ꯍꯥꯏꯕꯗꯣ
ꯎ ꯑꯩ ꯃꯣꯏꯒꯤ ꯐꯦꯃꯤꯂꯤꯗꯨꯅ ꯑꯩꯒꯤꯗꯣ ꯑꯩꯕꯨ ꯅꯨꯡꯁꯤꯗꯕ ꯃꯗ ꯊꯣꯟꯕ ꯑꯩꯅ ꯀꯥꯎꯊꯣꯛꯑꯕꯗꯣ ꯅꯖꯥꯏ ꯖꯦ ꯑꯩ ꯂꯩꯔꯔꯣꯏ
ꯂꯩꯒꯅꯨꯅ ꯑꯗꯨꯗ ꯀꯅꯥꯅ ꯂꯩꯌꯣ ꯍꯥꯏꯕ꯭ꯔꯥ
ꯅꯝꯊꯤꯕ ꯏꯁꯤꯡꯅꯦꯕ ꯃꯤꯅ ꯌꯨꯡ ꯍꯥꯟꯖꯤꯟꯕ ꯏꯁꯤꯡ
ꯃꯅꯨꯡꯗ ꯆꯪꯒꯅꯨ ꯃꯅꯨꯡꯗ ꯆꯪꯒꯅꯨ
ꯑꯣ
ꯅꯪꯒꯤ ꯔꯨꯝꯗ ꯆꯠꯈ꯭ꯔꯣ ꯅꯪꯒꯤ ꯔꯨꯝꯗ
ꯑꯩꯒꯤ ꯔꯨꯝꯗ ꯆꯪꯈ꯭ꯔꯦ ꯏꯁ ꯌꯥꯝ ꯅꯨꯡꯉꯥꯏ
ꯑꯩꯁꯨ ꯅꯨꯡꯉꯥꯏꯗ ꯅꯪꯅ ꯇꯨꯕꯗꯣ
ꯑꯌꯥ ꯐꯨꯔꯤꯠꯇꯨ ꯂꯣꯏꯅ ꯃꯣꯠ ꯑꯣ ꯑꯌꯥ ꯐꯣꯟꯗꯨꯁꯨ ꯄꯥꯏꯗ꯭ꯔꯕꯅꯦꯕ ꯑꯩꯒꯤ ꯐꯣꯟꯗꯨ
ꯆꯛ ꯂꯥꯝꯒ꯭ꯔꯦ ꯑꯩꯗꯤ
ꯑꯣ ꯑꯣ
ꯗꯠ
ꯑꯩ ꯈꯨꯗ ꯁꯣꯛ ꯑꯦ ꯐꯨꯔꯤꯠꯇ ꯂꯧꯊꯣꯛꯈ꯭ꯔꯒꯦ ꯐꯨꯔꯤꯠꯇꯣ ꯂꯣꯏꯅ ꯃꯣꯠꯈ꯭ꯔꯦ ꯀꯔꯤ ꯀꯔꯤꯅꯣ ꯂꯣꯏꯅꯆꯨꯈ꯭ꯔꯦ
ꯆꯂꯣ ꯊꯛꯑꯣ ꯂꯣꯏꯅ ꯂꯧꯊꯣꯛꯈ꯭ꯔꯣ
ꯂꯣꯏꯅꯗꯤ ꯂꯧꯊꯣꯛꯄ ꯌꯥꯗꯦ
ꯀꯔꯤꯒꯤ ꯎꯝ
ꯌꯥꯝ ꯇꯜꯂꯤꯗ ꯀꯔꯤꯔꯣ ꯃꯣꯏ ꯍꯪꯉꯣꯏ ꯃꯇꯩ ꯃꯅꯥꯎꯗꯨꯅ ꯇꯧꯕ ꯑꯣꯏꯔꯝꯅꯤ ꯑꯩ ꯁꯨꯃꯥꯏꯅ ꯀꯥꯎꯖꯕꯇꯪꯅꯦꯕ ꯑꯗꯨꯒ ꯏꯁꯪ ꯂꯩꯕꯗꯣ ꯑꯁꯪꯕ ꯑꯃ ꯇꯨꯕꯗꯣ
ꯎꯝ
ꯑꯗꯨꯨ ꯊꯦꯡꯈ꯭ꯔꯕ ꯑꯩꯗꯣ ꯑꯗꯨꯒ ꯖꯔ ꯅꯥꯟꯈ꯭ꯔꯕ ꯑꯗꯨꯒ ꯇꯨꯕ ꯑ ꯏꯊꯣꯏ
ꯃꯉꯄꯅꯤꯗ
ꯏꯁꯣꯔꯅ ꯃꯤꯒꯤ ꯃꯇꯩ ꯃꯅꯥꯎꯗꯣ ꯑꯗꯨ ꯇꯧꯕꯤꯒꯅꯣꯅ ꯑꯩꯕꯨ ꯑꯃꯨꯛ ꯀꯩꯅꯣ ꯇꯧꯕꯤꯗꯧ ꯃꯥꯜꯂꯦ
ꯑꯩꯅ ꯍꯥꯏꯗ꯭ꯔꯣ ꯇꯧꯒꯅꯨꯅ
ꯑꯩ ꯌꯥꯝ ꯅꯨꯡꯉꯥꯏꯇꯦ ꯍꯥꯏꯗꯤ ꯃꯤ ꯃꯇꯩ ꯃꯅꯥꯎ ꯅꯨꯡꯁꯤꯅꯕꯗ ꯌꯦꯠꯀꯅꯨ ꯍꯥꯏꯕ ꯃꯥꯜꯂꯦ
ꯑꯁ ꯑꯩꯈꯣꯏꯒꯤ ꯑꯁꯤ ꯐꯦꯟꯒꯤ ꯃꯈꯣꯟꯁꯨ ꯌꯥꯝ ꯇꯥꯏ ꯀꯔꯤꯒꯤꯔꯥ
ꯅꯪꯕꯨ ꯅꯨꯡꯁꯤꯕ ꯀꯦꯕ ꯅꯪ
ꯇꯥꯕ꯭ꯔꯥ ꯁꯤ ꯐꯦꯡꯒꯦ ꯃꯈꯣꯟ
ꯑꯣꯏ ꯌꯥꯝꯅ ꯇꯥꯕꯗꯤ ꯑꯣꯏꯗꯦ
ꯌꯥꯝ ꯀꯜꯂꯦꯕ ꯑꯩꯈꯣꯏꯒꯤ ꯐꯦꯟꯒꯤ ꯃꯈꯣꯟꯁꯦ
ꯑꯦꯁ ꯍꯧꯖꯤꯛꯒꯤꯗꯨꯗꯤ ꯌꯥꯝ ꯅꯨꯡꯉꯥꯏꯇꯦꯗ ꯑꯁ ꯈꯨꯠꯁꯨ ꯅꯥꯔꯦ
ꯍꯣꯔꯦꯟ ꯅꯨꯡꯊꯤꯟꯗ ꯃꯄꯥꯟ ꯊꯣꯛꯀꯗ꯭ꯔꯥ
ꯑ ꯗꯨꯛ ꯊꯥꯕ ꯊꯣꯛꯀꯦꯅꯣ ꯑꯩ ꯅꯪꯕꯨ ꯂꯧꯕ ꯂꯥꯛꯀꯦ ꯐ꯭ꯂꯥꯏꯠ ꯇ ꯑꯩ ꯅꯪꯕꯨ ꯂꯧꯕ ꯂꯥꯛꯀꯦ ꯐ꯭ꯂꯥꯏꯠ
ꯑꯁ ꯄꯥꯝꯃꯨꯏꯌꯦꯗ ꯄꯩꯁꯥꯗꯣ
ꯑ ꯈꯣꯡꯅ ꯆꯠꯄꯗꯣ ꯌꯥꯝ ꯋꯥꯏꯌꯦ ꯍꯣꯢ ꯅꯪꯒꯤꯁꯨ ꯐ꯭ꯂꯥꯏꯇꯤ ꯐ꯭ꯂꯥꯏ ꯇꯤꯛꯀꯦꯠ ꯀꯛꯀꯅꯤ ꯎꯝ ꯀꯛꯀꯅꯤ ꯍꯨꯔꯦꯟ
ꯅꯣꯏꯒꯤ ꯍꯣꯁꯇꯦꯜꯗ ꯂꯥꯛꯑꯒꯦ
ꯂꯥꯛꯑꯣ ꯐꯥꯢꯠ ꯇꯤꯀꯦꯠ ꯀꯛꯀꯅꯤ ꯑꯩꯒꯤ ꯃꯔꯨꯞ ꯅꯨꯄꯤ ꯑꯃꯁꯨ ꯂꯩꯌꯦ ꯀꯣ ꯑꯗꯨꯒ ꯆꯠꯀꯅꯤ ꯅꯪꯁꯨ ꯂꯥꯛꯑꯣ
ꯑꯥꯎ
ꯅꯣꯏꯃꯤꯁꯨꯃꯔ ꯄꯨꯔꯛꯣ
ꯑꯩꯔꯣ
ꯎꯝ
ꯍꯣꯏ ꯄꯨꯔꯛꯒꯦ
ꯑꯁ ꯍꯧꯖꯤꯛꯀꯤ ꯇꯨꯕꯗꯨꯗꯤ ꯌꯥꯝ ꯅꯥꯈ꯭ꯔꯦꯗ
ꯅꯥꯔꯝꯒꯅꯤ ꯅꯥꯔꯝꯒꯅꯤ
ꯈꯨꯠꯁꯨꯒꯣ ꯒ꯭ꯔꯤꯟ ꯀꯔꯦ
ꯢꯁꯩ ꯁꯛꯄꯤꯌꯣꯅꯦ
ꯝ ꯀꯝ ꯊꯝꯃꯣꯏꯗ ꯇꯥꯔꯤꯕ ꯅꯪꯒꯤ ꯁꯛꯇꯝ ꯅꯨꯡꯁꯤꯕꯤ ꯅꯪꯅ ꯈꯪꯕꯤꯗꯤꯗꯕ ꯃꯉꯥꯢꯔꯦ ꯁꯤꯡꯒꯔꯅꯦ ꯑꯩ ꯍꯌꯦꯡ ꯀꯣꯔꯤꯌꯔꯗ ꯐꯝꯗꯣꯢꯅꯦ ꯁꯟꯗꯦꯕ ꯀꯣꯔꯤꯋꯥꯔꯗ ꯐꯥꯝꯗꯣꯢꯅꯦ
ꯀꯔꯤ ꯍꯥꯏꯕ
ꯑꯩ ꯍꯌꯦꯡꯒꯣ ꯆꯥꯔꯇꯒꯣ
ꯎꯝ
ꯀꯣꯔꯤꯌꯔꯗ ꯐꯝ ꯂꯩꯅꯦꯕ ꯏꯁꯩ ꯁꯛꯄꯒꯤ ꯃꯐꯝꯗꯨꯗ